ꯇꯥꯔꯕ ꯎꯝ ꯌꯥꯏ ꯌꯥꯏ ꯃꯦꯗꯥ ꯂꯩꯕꯔ ꯑꯗꯥ
ꯃꯦꯗꯥ ꯂꯩꯥ
ꯎꯝ ꯑꯩꯗꯤ ꯏꯁ ꯃꯥꯅ ꯄꯔꯐ꯭ꯌꯨꯝ ꯊꯥꯔꯛꯏꯗꯣ ꯑꯩꯗꯤ ꯃꯥꯅꯅꯦ ꯈꯜ ꯏꯁ ꯃꯅꯝ ꯅꯝꯕ ꯂꯥꯛꯀꯦꯔꯥ ꯃꯅꯝ ꯅꯝꯕ ꯂꯥꯛꯀꯦꯔꯥ ꯍꯥꯏꯔꯤꯅꯦ ꯍꯥꯏꯕ ꯑꯗꯨꯗꯨꯒ ꯃꯥꯒꯤ ꯑꯣꯏꯔꯝꯗꯦ
ꯎꯝꯝ
ꯑꯩ ꯀꯦꯠꯂꯣꯛꯇꯩ ꯅꯝꯃꯣꯏꯌꯦ ꯃꯁꯤ ꯃꯦꯗꯥꯁꯤ ꯀꯌꯥꯝ ꯐꯠꯈꯔꯤꯗ꯭ꯔꯕꯅꯣ ꯌꯦꯡꯑꯣ
ꯍꯥꯥ
ꯀꯦꯂꯣꯛꯇꯒꯤ ꯅꯝꯃꯨꯣꯏꯑꯦ ꯃꯥꯍꯥꯏꯕ ꯀꯦꯂꯣꯛꯇ ꯑꯥ ꯊꯝꯃꯝꯕ ꯈꯣꯠꯄꯗ ꯋꯥꯔꯤ ꯁꯥꯔ ꯃꯁꯤ ꯃꯦꯗꯥꯁꯤ ꯀꯌꯥꯗ ꯐꯠꯇ꯭ꯔꯤꯅꯣ ꯌꯦꯡꯎꯅꯦ
ꯑ
ꯌꯥꯝ ꯆꯥꯎꯋꯦ ꯍꯥꯏꯕ ꯄꯔꯐ꯭ꯌꯨꯝꯗꯣ ꯁꯚꯦꯟꯇꯤꯐꯥꯏꯚ ꯑꯦꯝ ꯑꯦꯜ ꯂꯥ
ꯈꯪꯗꯦ ꯑꯗꯨꯗꯤ ꯌꯦꯡꯗꯔꯤꯌꯦ
ꯍꯟꯗ꯭ꯔꯦꯠ ꯑꯦꯝ ꯑꯦꯜ ꯒꯨꯝꯕ ꯑꯣꯏꯔꯝꯗꯧ ꯃꯥꯜꯂꯦ ꯑꯁ ꯑꯩꯒꯤ ꯄꯣꯠꯇꯣ ꯌꯥꯝ ꯊꯨꯅ ꯌꯧꯔꯛꯑꯅꯤꯉꯦ ꯍꯥꯏꯕ
ꯑꯑ ꯀꯔꯤ ꯑꯗꯨꯝ
ꯑꯩ ꯄ꯭ꯔꯐꯨꯝ ꯑꯃ ꯌꯥꯎꯈꯤꯕꯅꯦ
ꯍꯞꯇꯥ ꯍꯞꯇꯥ ꯑꯃ ꯉꯥꯏꯒꯤ ꯉꯥꯏꯕꯗ ꯍꯞꯇꯥ ꯑꯃꯈ ꯇꯪ ꯍꯞꯇꯥ ꯑꯃ ꯐꯥꯗꯕꯅꯦ ꯀꯩꯁꯨ
ꯍꯣꯏ ꯐꯥꯗꯃꯦ
ꯎꯝ
ꯍꯟꯗꯛ ꯗꯦꯠ
ꯄꯦꯃꯦꯟ ꯊꯨꯅ ꯇꯧꯈ꯭ꯔꯗꯤꯀꯣ ꯑꯗꯨꯝ ꯊꯨꯅ ꯌꯥꯎ ꯍꯥ ꯉꯁꯤ ꯗꯦꯠ ꯊꯥꯔꯇꯤꯟ ꯑꯗꯨꯗꯤ ꯌꯧꯔꯛꯂꯅꯤ
ꯎꯝ ꯃꯦꯗꯥꯔꯣ ꯄꯨꯅ ꯌꯥꯎꯔꯛꯇꯧ ꯃꯜꯂꯤ ꯃꯥꯒꯤꯒ ꯄꯨꯅ ꯇꯧ
ꯎꯝ
ꯀꯩꯅꯣꯗꯣ ꯅꯨꯡꯁꯤꯖꯥꯜꯂ ꯈꯪꯗꯦ ꯍꯥꯏꯕ ꯃꯅꯝ ꯑꯩꯗꯤ ꯄꯪꯀꯛꯇ ꯀꯛꯅꯤꯡꯉꯤ ꯑꯣꯐꯔꯒ ꯂꯥꯛꯄꯒ ꯁꯤꯗꯤ ꯀꯛꯍꯧꯔꯒꯦꯅ
ꯑꯃ ꯀꯔꯤꯕ ꯀꯔꯤꯕ ꯀꯔꯤꯕ ꯀꯩꯅꯣꯒꯤꯗꯣ ꯃꯃꯤꯡꯗꯣ ꯀꯥꯎꯈ꯭ꯔꯦ ꯅꯠꯇꯦ ꯄꯔꯐ꯭ꯌꯨꯝ ꯅꯨꯄꯥꯒꯤ ꯑꯃ ꯕ꯭ꯂꯨꯗꯣ ꯀꯩꯅꯣꯒꯤꯗꯣ ꯀꯥꯎꯈꯔꯦ ꯃꯃꯤꯡꯗꯣ ꯀꯩꯅꯣ ꯅꯪ ꯈꯪꯍꯧꯗ꯭ꯔꯣ
ꯈꯪ ꯍꯧꯗꯤꯌꯦ ꯑꯩ ꯄ꯭ꯔꯐꯤꯝ ꯌꯦꯡꯗꯦ
ꯕ꯭ꯂꯨꯒꯤ ꯄ꯭ꯔꯐꯤꯝ ꯂꯣ ꯑꯁ ꯄ꯭ꯔꯕꯐꯤꯝ ꯍꯟꯇꯛ ꯀꯩꯅꯣ ꯍꯥꯏ ꯌꯥꯔꯒꯤꯗꯣ ꯇꯥꯏꯌꯔꯁ ꯂꯥꯛꯄꯗꯣ ꯄꯔꯐ꯭ꯌꯨꯝ ꯗꯔꯖꯟ ꯑꯃ ꯃꯤꯁ ꯖꯤꯌꯣꯗꯔꯅꯤ ꯌꯦꯡꯉꯣ ꯑꯣ ꯀꯔꯤꯔꯣ ꯂꯥꯛꯈꯤꯕꯅꯤ ꯌꯥꯝꯅ
ꯄ꯭ꯔꯐꯤꯝ ꯌꯦꯡꯗꯦ ꯁꯨ ꯌꯦꯡ ꯌꯦꯡꯗꯦ ꯑꯩꯅ ꯌꯦꯡꯉꯤꯁꯦ ꯂꯣꯁꯟꯒꯨꯝꯕ ꯀꯩ ꯀꯩ ꯑꯇꯥ ꯕꯣꯗꯤ ꯋꯥꯁ ꯁꯝꯄꯨ ꯀꯟꯗꯤꯁ ꯌꯥꯔꯦ ꯑꯩꯅ ꯌꯣꯟꯒꯦꯁꯨ ꯌꯥꯏ
ꯃꯃꯤꯡ ꯑꯥ ꯏꯄꯂꯦꯠꯀꯤ ꯏꯒꯂꯦꯇꯣ ꯅꯨꯡꯉꯥꯏꯕ꯭ꯔꯥꯕ
ꯈꯪꯗꯤꯌꯦ
ꯈꯪꯗꯤꯌꯦ
ꯎꯝ ꯑꯩ ꯆꯥꯏ ꯌꯥꯍꯥ
ꯆꯥꯏꯔꯣꯏꯗ ꯆꯥꯏꯔꯗꯤꯅ ꯇꯧ
ꯎꯝ ꯑꯣ ꯄꯔꯐ꯭ꯌꯨꯝ ꯄꯤꯕ ꯊꯨꯅꯗꯦ ꯍꯥꯏꯕꯅꯤꯀꯣ
ꯀꯅꯥ ꯍꯥꯏꯕ ꯑꯩꯗꯤ ꯃꯃꯥꯡꯗꯁꯨ ꯄꯤꯅ ꯐꯔ ꯑꯃ ꯀꯩꯅꯣꯒꯤꯔꯣ
ꯀꯥꯏꯅ ꯖꯅꯤ
ꯀꯩꯒꯤ
ꯑꯃꯨꯛ ꯆꯤꯟꯗꯨꯨꯡ ꯑꯃꯨꯛ ꯏꯟꯗꯅ
ꯑ ꯎꯝ ꯑꯩ ꯆꯤꯟꯊꯤꯔꯀꯦ ꯇꯧꯋꯦ ꯍꯥꯏꯕ ꯃꯤ
ꯍ
ꯁꯨꯃꯥꯏꯅ ꯍꯥꯏꯕꯁꯦ ꯑꯗꯨꯝ ꯀꯥꯏꯅꯒꯟꯕꯅꯦꯕ ꯆꯦꯟꯗꯨ ꯑꯃꯨꯛ ꯏꯟꯗꯅ ꯊꯨ ꯊꯨ ꯊꯨ
ꯊꯨꯏ
ꯅꯪ ꯄꯥꯟ ꯂꯩꯔꯤꯔꯣ
ꯃꯄꯥꯟꯅ ꯂꯩꯔꯤ ꯏꯕꯦꯝꯃ ꯀꯣꯏꯆꯠ ꯀꯣꯏꯆꯠ ꯆꯠꯄꯤ ꯁꯥꯅꯩꯅꯤ ꯄꯨꯛꯀ ꯁꯥꯎꯒꯠꯄꯖꯤꯗ
ꯀꯤꯖꯗ꯭ꯔꯥ ꯚꯨꯠ ꯂꯥꯛꯄꯅꯤꯀꯣ
ꯎꯝ ꯑꯣ ꯆꯤꯟꯖꯦ ꯅꯪꯕꯨ ꯊꯤꯍꯜꯂꯛꯀꯅꯨꯗ ꯐꯖꯗꯦꯗ ꯃꯤꯅ ꯇꯥꯔꯤꯕꯅꯤ ꯀꯣꯜꯖꯦ
ꯉꯍꯥꯟꯃꯨꯛꯅꯦ ꯈꯪꯉꯕ꯭ꯔꯥ ꯊꯦꯡꯅꯈꯤ ꯍꯥꯏꯕ ꯑꯉꯧꯕ ꯁꯦꯠꯄ ꯑꯃ
ꯅꯪ ꯎꯝ ꯏꯁꯥꯥꯁꯦ ꯇꯨ ꯈꯌꯥꯎ ꯈꯌꯥꯎ ꯆꯣꯡꯉꯤꯀꯣ ꯑꯩ ꯃꯅꯨꯡ ꯆꯪꯖꯔꯦ ꯏꯕꯦꯝꯃ
ꯍꯥꯍꯥ
ꯑꯉꯥꯎꯕꯤ ꯀꯤꯌꯦ ꯑꯩ ꯉꯍꯥꯟꯒꯩ ꯁꯤꯗ ꯑꯗꯨꯝ ꯂꯩꯔꯤꯅꯦ ꯏꯕꯦꯝꯃ ꯄꯨꯡ ꯕꯥꯔꯣ ꯇꯦꯔꯣ ꯈꯪꯗꯒꯩ
ꯑꯁ ꯅꯨꯄꯥ ꯋꯥꯔꯤ ꯁꯟꯅꯕ ꯗ
ꯍꯣꯏ ꯈꯠꯅꯔꯦ ꯈꯠꯅꯔꯦ ꯍꯥꯏꯗꯤ ꯃꯌꯥꯝ ꯇꯨꯝꯅꯕꯅꯤꯅꯀꯣ ꯍꯥꯏꯗꯤ ꯂꯥꯎꯕꯗꯣ ꯑꯩꯗꯣ ꯅꯨꯡꯉꯥꯏꯇꯕꯗꯨꯗꯤ ꯃꯄꯥꯟꯗ ꯊꯣꯡ ꯂꯣꯟꯟꯖꯤꯜꯂꯒ ꯂꯩ ꯂꯣꯏꯔꯦ ꯏꯕꯦꯝꯃ ꯄꯨꯡ ꯑꯃ ꯑꯅꯤ ꯐꯥꯎꯀ ꯂꯩ
ꯑꯩꯗꯤ ꯂꯩꯕ ꯁꯨꯡ ꯑꯉꯝꯃꯣꯏ ꯑꯗꯨ ꯁꯨꯡ ꯑꯉꯝ ꯉꯝꯃꯣꯏ ꯉꯝꯃꯣꯏꯍꯦ ꯋꯥꯈꯜ ꯃꯌꯥꯝ ꯈꯜꯂꯦ ꯃꯤꯒ ꯋꯥꯔꯤ ꯁꯥꯟꯅꯕ ꯑꯣꯏꯔꯁꯨꯀꯣ
ꯎꯝ
ꯃꯤꯒ ꯀꯣꯜ ꯋꯔꯤ ꯁꯥꯟꯅꯕ ꯑꯣꯏꯔꯁꯨ ꯏꯇꯣꯝ ꯗꯥ ꯋꯥꯈꯜꯁꯦ ꯃꯌꯥꯝ ꯈꯜꯂꯅꯤ ꯑꯗꯨꯗꯨꯒ ꯁꯤꯗ ꯊꯦꯡꯒ ꯂꯦꯞꯁꯜꯂꯛ ꯑꯕ ꯀꯥꯏꯅ ꯁꯝꯒ ꯆꯤꯡꯉꯛ ꯑꯕ ꯀꯥꯏ ꯑꯩ ꯍꯩꯒꯗꯅꯦ ꯑꯗꯨ ꯒꯨꯝꯕꯩ ꯏꯕꯦꯝꯃ ꯈꯪꯉꯕ꯭ꯔꯥ ꯕꯨꯠꯀꯤ ꯐꯤꯂꯝꯁꯦ ꯁꯨꯡꯌꯦꯡ ꯌꯦꯡꯉꯣꯏ ꯅꯕꯀꯣ ꯍꯥꯏꯐꯦꯠ ꯊꯣꯛꯂꯛꯄ ꯕꯨꯠꯇꯣ ꯃꯁꯛ ꯀ ꯎꯍꯧ ꯗꯣꯏꯅꯦ ꯕꯀꯣ ꯑꯗꯨ ꯗꯨꯅꯅꯦ ꯈꯪꯉꯕ꯭ꯔꯥ ꯑꯍꯤꯡ ꯅꯨꯃꯤꯠ ꯑꯥ ꯅꯤꯅꯤ ꯍꯨꯝꯅꯤꯗꯤ ꯇꯨꯝꯕ ꯌꯥꯔꯔꯣꯏ ꯐꯃꯨꯡ ꯍꯩ ꯖꯨꯞꯁꯦ ꯆꯤꯡ ꯊꯔꯛ ꯑꯅꯤ ꯑꯗꯩ ꯑꯩ ꯈꯟ ꯗꯣꯏꯁꯦ ꯀꯥꯡꯈꯟꯁꯦ ꯍꯥꯏꯗꯣꯔꯛ ꯑꯅꯤ ꯅꯥꯀꯟꯗ ꯍꯤꯞ ꯄꯞ ꯃꯅꯤ
ꯀꯤꯌꯦ ꯑꯦ
ꯍꯧꯖꯤꯛꯁꯨ ꯑꯗꯨꯝ ꯈꯜꯂꯦ ꯍꯥꯏꯕ ꯉꯝꯃꯦ ꯍꯥꯏꯕ ꯑꯩꯗꯣ ꯌꯦꯡ ꯌꯥꯗꯦꯕ
ꯎꯝ ꯑꯩꯁꯨ ꯌꯦꯡꯕ ꯌꯥꯗꯦ ꯑꯗꯨ ꯒꯨꯝꯕ ꯑꯗꯣ ꯍꯥꯏꯗꯤ ꯁꯥꯎꯅꯤꯡ ꯑ ꯀꯥꯟꯗꯗꯤꯀꯣ ꯑꯗꯨꯒꯨꯝꯕ ꯀꯦꯝ ꯍꯥꯏꯗꯤ ꯀꯤꯗꯦ ꯍꯥꯏꯕ ꯑꯀꯤ ꯑꯈꯪ ꯂꯩꯇꯦ ꯍꯥꯏꯕ ꯑꯗꯨꯒꯨꯝ ꯕꯩꯗꯤ ꯁꯥꯎꯔ ꯑꯣ ꯀꯥꯡꯅ ꯆꯤꯛꯇ ꯅꯅꯦ ꯏꯕꯦꯝꯃꯥ ꯀꯥꯡꯅ ꯆꯤꯛ ꯑ ꯇꯣ ꯄꯥꯝꯕꯣꯝꯗꯒꯤ ꯀꯩꯗꯒꯤ ꯂꯣꯏꯔꯦ ꯑꯩꯅ ꯃꯄꯥꯟꯗ ꯂꯩꯕꯒꯤ
ꯎꯝ ꯅꯪ ꯉꯥꯏꯔꯤꯉꯩꯗ ꯀꯥꯡ ꯑꯅꯣꯏ ꯑꯅꯣꯏꯕ ꯁꯣꯝꯗ ꯄꯥꯏꯔꯤ ꯌꯥ ꯍꯥꯏꯁꯦ ꯅꯪꯅ ꯊꯥꯛꯄꯒꯤꯔ
ꯑ ꯍ ꯍꯝ ꯃꯈꯥꯗꯅꯦ ꯉꯥ ꯂꯩ ꯍꯥꯏꯕꯗꯣ ꯑꯩꯅ ꯑꯗꯨꯃꯥꯏꯅ ꯍꯥꯏꯗꯤ ꯑꯗꯨꯗꯤ ꯃꯤ ꯃꯤ ꯏꯆꯤ ꯆꯤꯛꯑꯀꯥꯟꯗꯣ ꯑꯗꯨꯀꯥꯟꯗ ꯁꯨꯝ ꯑꯩꯗꯨ ꯃꯄꯥꯟ ꯂꯩꯔꯝ ꯍꯥꯏꯗꯤ ꯃꯈꯥꯗ ꯆꯣꯆꯥꯛ ꯆꯣꯆꯥꯛ ꯇꯧꯕꯗꯣ ꯇꯥꯕ ꯑꯗꯨꯗꯨꯗꯩ ꯉꯥ ꯂꯩ ꯍꯥꯏꯗꯤ
ꯑꯗꯨ ꯂꯥꯢ ꯑꯣꯢꯔꯝ ꯑꯗꯨꯅꯦ ꯉꯥ ꯑꯣꯢꯔꯝꯃꯣꯢꯗꯣꯏꯅꯦ
ꯖꯥꯠ ꯖꯥꯠ ꯅꯦ ꯄꯉꯥꯡ ꯉꯥꯡꯉꯛꯀꯗꯣꯢꯁꯦ
ꯎꯝ ꯄꯡꯍꯥꯏ ꯍꯥꯏꯖꯤꯜꯂꯛꯀꯅꯨꯀꯣ ꯉꯥꯅꯦꯅ ꯈꯜꯂꯝꯕꯁꯦ ꯂꯥꯏ ꯑꯣꯟꯊꯣꯛꯈꯤꯗꯧꯔꯦ
ꯎꯍ ꯎꯍ
ꯆꯥꯛ ꯀꯔꯝ ꯀꯥꯟ ꯆꯥꯗꯣꯏꯅꯣ
ꯑꯩ ꯆꯥꯔꯔꯣꯏ ꯉꯁꯤ ꯅꯪ ꯅꯣꯏꯅꯁꯨ ꯏꯟꯖꯥꯡ ꯍꯥꯎꯇꯦ ꯍꯥꯏꯔꯃꯤꯅ ꯆꯥꯔꯔꯣꯏ ꯆꯥꯅꯤꯡꯉꯛꯇ꯭ꯔꯦ ꯆꯥꯒꯦ ꯀꯥꯏꯅ ꯈꯜꯂꯝꯕꯅꯤ ꯆꯥꯅꯤꯡꯗꯦ ꯆꯥꯅꯤꯡꯗꯦ ꯑꯩ ꯈ꯭ꯋꯥꯏꯗꯒꯤ ꯆꯤꯜꯍꯥꯎꯊꯤꯕ ꯆꯤꯜꯍꯥꯎꯊꯤꯕ ꯃꯤꯅꯤ ꯃꯤꯅ ꯍꯥꯎꯇꯦꯒ ꯍꯥꯏꯔꯗꯤ ꯁꯨꯡꯆꯥꯒ ꯆꯥꯢꯔꯣ
ꯏꯕꯦꯝꯃꯥ ꯀꯡꯍꯧꯅꯤ ꯅꯦ ꯀꯥꯏꯅ ꯍꯥꯏꯗꯤ ꯌꯥꯝ ꯍꯩꯇꯕ ꯃꯤꯅ ꯀꯧꯔꯁꯨ ꯈꯤꯇꯪꯗꯁꯨ ꯑꯗꯨꯝ ꯃꯍꯥꯎ ꯂꯩꯅꯤꯕ ꯃꯣꯏꯒꯤꯗꯨꯗꯤꯅꯦ ꯄꯨꯔꯥ ꯈꯪꯗꯦꯗ ꯀꯃꯥꯏꯅ ꯇꯧꯕꯖꯥꯠ
ꯑꯃꯗꯣ ꯂꯥꯛꯑ ꯆꯜꯂꯣ ꯍꯟꯅꯨꯕꯤ ꯑꯃꯗꯣ
ꯂꯥꯛꯄ ꯈꯪꯗꯦꯗ ꯉꯁꯤ ꯑꯩ ꯉꯁꯤꯗꯣ ꯃꯣꯏ ꯀꯩꯅꯣ ꯇꯧꯔꯝꯃꯦ ꯅꯤꯅꯦ ꯑꯃ ꯀꯔꯤꯕ ꯑꯀꯦꯕꯤꯗꯣ
ꯎꯝ
ꯁꯤ ꯂꯥꯛꯑꯝꯕꯗꯣ ꯃꯥ ꯂꯩꯔꯝꯃꯦ ꯃꯥꯅ ꯌꯦꯜꯂꯑꯦ
ꯎꯝ ꯉꯁꯤ ꯃꯣꯏꯒꯤꯅꯦ ꯎꯝ ꯑꯦꯟꯖꯥꯡꯗꯣ ꯊꯨꯝꯅꯝꯕ꯭ꯔꯕ
ꯊꯨꯝ ꯅꯝꯕꯨꯗꯤ ꯅꯝꯃꯦ ꯑꯗꯣ ꯃꯍꯥꯎ ꯀꯦꯝ ꯌꯥꯎꯗꯦ ꯀꯃꯥꯏ ꯀꯩꯒꯤꯅꯣ ꯈꯪꯗꯦ
ꯎꯝ
ꯑꯩꯅꯅꯦ ꯄꯣꯡꯊꯣꯡꯅ ꯊꯣꯡꯖꯤꯜꯂꯁꯨ ꯑꯗꯨꯝ ꯍꯥꯎꯅꯤ
ꯑꯩꯔꯣ ꯃꯃꯥꯡꯗꯁꯨꯅꯦ ꯈꯪꯕ꯭ꯔꯥ ꯍꯧꯖꯤꯛ ꯍꯧꯖꯤꯀꯥꯟꯗꯤ ꯆꯥꯛꯇꯣ ꯈꯔ ꯉꯧꯔꯛ ꯉꯧꯔꯛꯀ ꯇꯧꯔꯗ꯭ꯔꯥ ꯍꯥꯟꯅ ꯔꯥꯁ ꯆꯥ ꯆꯪꯉꯝꯗ꯭ꯔꯥ
ꯎꯝ
ꯊꯕꯤ ꯊꯣꯡꯕꯒꯤ ꯃꯃꯥꯡꯗꯀꯣ ꯍꯧꯖꯤꯛꯀꯤ ꯅꯦꯅꯦ ꯖꯤꯅꯥꯗꯣ ꯑꯗꯨꯗꯨꯅ ꯆꯥꯛꯁꯦ ꯑꯅꯧꯕ ꯄꯨꯊꯣꯔꯛꯇꯣꯏꯅꯦꯕꯀꯣ ꯑꯗꯨꯗ ꯑꯩꯅ ꯑꯩꯅ ꯀꯩ ꯍꯥꯏ ꯈꯪꯕꯔꯥ ꯊꯤꯗꯣꯔꯛ ꯄꯁꯤꯗ ꯑꯪ ꯑꯩꯈꯣꯏ ꯕꯥꯅ ꯑꯩꯈꯣꯏ ꯌꯨꯝꯒꯤ ꯑꯣꯛꯀꯤ ꯃꯆꯤꯟꯖꯥꯛ ꯊꯤꯕꯗꯨ ꯌꯥꯝ ꯃꯥꯜꯂꯤ ꯆꯥꯛ ꯇ ꯌꯥꯝ ꯃꯥꯂꯦ ꯍꯥꯏꯕ ꯀꯩ ꯍꯥꯏꯕꯅꯣ ꯅꯪ ꯍꯧꯖꯤꯛꯀꯤꯗꯣ ꯍꯪꯉꯦꯕꯀꯣ ꯀꯩ ꯍꯥꯏꯕꯅꯣ ꯅꯪ ꯍꯧꯖꯤꯛꯀꯤꯗꯣ ꯍꯪꯉꯦꯕꯀꯣ ꯑꯗ ꯑꯩꯅ ꯑꯩꯈꯣꯏ ꯃꯥꯅ ꯑꯣꯛ ꯀꯤ ꯑꯣꯀꯤ ꯆꯥꯛ ꯊꯤꯕꯗꯨ ꯌꯥꯝ ꯃꯥꯜꯂꯦ ꯍꯥꯏꯕ ꯍꯥꯏꯔꯛꯄ ꯑꯗꯨꯗ ꯑꯗꯨꯗꯨꯒ ꯑ ꯇꯨꯃꯤꯟꯂꯩꯈꯤ
ꯎꯝ ꯐꯔꯦꯑꯗꯨꯅ ꯅꯨꯡꯁꯤꯔꯝꯃꯣꯏ ꯃꯣꯏꯅ
ꯅꯨꯡꯁꯤꯔꯝꯃꯣꯏ
ꯑꯗꯨꯅꯦ ꯑꯩꯈꯣꯏꯅꯁꯨ ꯑꯗꯨꯝ ꯍꯥꯏꯗꯤ ꯑꯗꯨꯃꯥꯏꯅ ꯍꯨꯜ
ꯐꯩꯒ ꯍꯥꯏꯔꯝꯅꯤ ꯑꯩꯒꯁꯦ
ꯍꯣꯏ ꯍꯨꯜꯂ ꯍꯨꯜꯂꯒ ꯑꯗꯨꯝ ꯉꯥꯡꯉꯝꯃꯦꯕ ꯑꯩꯈꯣꯏ ꯀꯥꯡꯉꯨꯁꯤꯁꯨ ꯆꯥꯛ ꯂꯧꯕ ꯈꯨꯗꯤꯡꯒꯤ ꯍꯟꯗꯛ ꯀꯩꯅꯣꯒ ꯇꯧꯕꯩꯗꯣ ꯍꯥꯏꯗꯤ ꯄꯩꯁꯥ ꯂꯧꯅꯤ ꯈꯣꯠꯅꯤꯉꯥꯏ ꯍꯥꯏꯕꯗꯣ ꯍꯥꯏꯗꯤ ꯁꯝꯃꯔ ꯚꯦꯀꯦꯁꯟ ꯍꯥꯏꯔꯒ ꯂꯩꯖꯨꯂꯩꯇꯅ ꯄꯩꯁꯥ ꯂꯧꯕꯗꯣ ꯃꯦꯁ ꯐꯤ ꯂꯧꯕꯗꯣ ꯑꯗꯨꯗꯨꯒꯤ ꯑ ꯁꯨꯃꯥꯏꯅ ꯁꯨꯝ ꯍꯥꯏꯅꯕ ꯍꯥꯏꯇꯥꯔꯦ ꯔꯣꯖꯤꯇꯥ ꯍꯥꯏꯅ ꯁꯨꯝ ꯑꯩꯈꯣꯏꯗ ꯑ ꯁꯝꯃꯔ ꯚꯦꯀꯦꯁꯟ ꯊꯥꯅꯤ ꯈꯣꯠꯅꯤ ꯁꯨꯝ ꯍꯥꯏꯔꯛꯄ ꯍꯥꯏꯇꯔꯦ ꯑꯗ ꯎꯝ ꯄꯩꯁꯥꯗꯤ ꯑꯝꯇ ꯀꯩꯅ ꯇꯥꯔꯣꯏꯗꯣꯢ ꯑꯣꯏꯔꯃꯅꯤꯅꯦꯅ ꯍꯥꯏꯕ ꯑꯈꯣꯏꯅ ꯑꯁ ꯑꯩꯈꯣꯏꯖꯤ ꯑꯗꯨꯝ ꯂꯩꯅꯤ ꯉꯝꯅꯕ ꯊꯣꯡꯖꯔꯅꯤ ꯃꯌꯥꯏꯅ ꯑꯈꯣꯏꯅ ꯍꯥꯏꯔꯝꯃꯤꯕ
ꯑꯣ
ꯐꯔꯤ ꯑꯗꯨꯝ ꯂꯩꯅꯤ ꯉꯝꯅꯕ ꯊꯣꯡꯖꯔꯤ
ꯅꯨꯃꯤꯠ ꯈꯔꯅꯤꯗꯤ ꯂꯩꯅꯦꯕ ꯑꯌꯨꯝ ꯆꯠꯂꯨꯅꯦꯕ ꯑꯗꯨꯒ ꯑꯃꯨꯛ ꯍꯜꯂꯛ ꯀꯅꯦꯕ
ꯃꯥꯅꯤ ꯃꯥꯅꯤ ꯍꯜꯂꯛꯀꯗꯕꯅꯤ ꯆꯠꯂꯨꯔꯁꯨ ꯊꯨꯅ ꯍꯜꯂꯛꯅꯕꯤ
ꯎꯝ ꯀꯔꯤ ꯐ꯭ꯔꯤ ꯊꯤꯗꯣꯛꯑꯒ ꯑꯗꯨꯃꯥꯏꯅ ꯃꯣꯏꯗ ꯆꯥꯟꯁ ꯄꯤꯕ ꯌꯥꯗꯦ
ꯃꯥꯅꯦ
ꯃꯟꯗꯦꯗ ꯖꯂꯛ ꯗ ꯀꯩꯅꯣꯗ ꯍꯜꯂꯛꯀꯅꯤ ꯍ ꯋꯦꯅꯁꯗꯦꯗ ꯍꯜꯂꯛꯀꯅꯤ
ꯑꯖꯏ ꯌꯦꯟꯆꯥꯛꯅ ꯂꯥꯜꯂꯁꯨ ꯍꯥꯎꯅ ꯊꯣꯡꯕꯤꯕ ꯌꯥꯏ ꯍꯥꯏꯕ ꯇꯪꯗꯨꯅ
ꯏꯅꯝ ꯅꯝꯒꯩ
ꯑꯗꯣ ꯃꯣꯏ ꯂꯩꯔꯤꯕ ꯈꯔꯗꯨꯅ ꯍꯥꯎꯅ ꯍꯥꯎꯅ ꯊꯣꯡꯕꯤꯔꯗꯤ ꯑꯈꯣꯏꯁꯨ ꯍꯔꯥꯎꯅꯤꯗꯅ ꯑꯗꯨꯖꯨ ꯅꯠꯇꯦ ꯑꯈꯣꯏ ꯃꯌꯥꯝꯒꯤ ꯆꯥꯛ ꯌꯦꯟꯖꯥꯡ ꯊꯣꯡꯕꯗ ꯅꯣꯡꯃꯒꯤ ꯂꯨꯄꯥ ꯆꯍꯨꯝ ꯀꯩꯁꯨ ꯐꯥꯔꯝꯃꯣꯏ ꯍꯥꯏꯕ ꯀꯩꯁꯨ ꯆꯪꯉꯝꯃꯣꯏ ꯍꯥꯏꯕ ꯌꯥꯝ
ꯍꯣꯏ
ꯍꯦ ꯌꯦꯟꯒꯗꯣ ꯀꯖꯤ ꯑ ꯅꯤꯒ ꯂꯩ ꯍꯥꯏꯗꯥꯏꯅꯦ ꯍꯣꯏ ꯊꯝꯃꯦ ꯊꯝꯃꯦ ꯍꯣꯏ ꯍ ꯇꯧꯔꯣꯑꯣ